ꯍꯜꯂꯣ
ꯍꯜꯂꯣ
ꯇꯥꯔꯕꯣ
ꯎꯝ
ꯑꯣꯀꯦ ꯑꯣꯀꯦ ꯑꯣꯀꯦ ꯀꯩꯗꯧꯔꯤꯒꯦ
ꯉꯥꯏꯔꯤ ꯉꯥꯏꯔꯤ
ꯍꯥꯥ
ꯨꯥ ꯊꯣꯛꯇ ꯉꯥꯏꯔꯤ
ꯀꯩꯗꯧꯗ꯭ꯔꯤꯌꯦ
ꯆꯥꯛ ꯆꯥꯕ ꯊꯣꯛꯄꯗ ꯉꯥꯏꯔꯤ ꯍꯥꯏꯕ
ꯎꯝ ꯀꯩ ꯆꯥꯔꯒꯦ
ꯆꯝꯊꯣꯡ
ꯀꯔꯤ ꯀꯔꯤ
ꯍꯋꯥꯏ ꯑꯁꯥꯡꯕ
ꯎꯝ ꯆꯨꯝꯃꯦ ꯅꯪ ꯍꯥꯏꯈ꯭ꯔꯦ
ꯅꯣꯏ ꯃꯣꯝ ꯍꯣꯏꯗꯤ
ꯂꯩ ꯀꯩꯅꯣ
ꯃꯣꯏ ꯄꯨꯟ ꯆꯥꯔꯕꯣ
ꯆꯥꯍꯧꯔꯤꯕꯅꯤ
ꯅꯪ ꯀꯩꯗꯧ ꯊꯣꯛꯂꯩ
ꯇꯣꯛꯑꯕꯩ ꯊꯣꯛꯂꯛꯏꯕ
ꯍꯥꯎꯇ꯭ꯔꯕꯣ
ꯈꯪꯗꯦ ꯆꯝꯃꯦ
ꯀꯔꯤ
ꯆꯝꯃꯦ
ꯆꯝꯊꯣꯡ ꯆꯝꯃꯦꯅ ꯀꯩꯅꯣ ꯅꯪ ꯉꯥꯡꯏꯗꯨꯕꯨ ꯎꯝ ꯎꯝ
ꯎꯝ
ꯀꯩꯅꯣ
ꯑꯁ ꯑꯩꯒꯤ ꯀꯩꯗꯧꯔꯥ ꯂꯩꯒꯦ
ꯑꯩꯔꯣ
ꯎꯝ
ꯅꯨꯡꯊꯤꯜꯂꯣ ꯍꯥꯏꯖꯦ
ꯎꯝ
ꯀꯥꯗ ꯂꯩꯔꯦ ꯀꯥꯗ ꯂꯩꯕ ꯃꯩ ꯃꯩꯗꯣ ꯃꯩ ꯄꯤꯁꯥ ꯂꯣꯏꯈ꯭ꯔꯕ ꯉꯁꯤꯗꯣ
ꯎꯝ
ꯑꯗꯨꯗꯨꯒꯤ ꯍꯥꯟꯊꯕꯒꯤ ꯑꯩꯗꯤ ꯍꯨꯃꯥꯡ ꯑꯅꯞꯄꯤ ꯀꯥꯔꯦ ꯑꯗꯨꯗꯨꯒ ꯌꯥꯔꯦ ꯊꯝꯃꯒꯦ ꯑꯃꯨꯛ ꯍꯧꯒꯠꯂ ꯀꯣꯟ ꯀꯩꯀꯥ ꯃꯨꯛ ꯐꯦꯡꯕ ꯈꯣꯠꯄ ꯑꯃꯨꯛ ꯇꯧꯔꯅꯤ ꯃꯄꯥꯟ ꯗꯃꯨꯛ ꯂꯩ ꯑꯗꯨꯃꯥꯏ ꯀꯟꯂꯦ
ꯕꯣꯜ ꯁꯥꯟꯅꯔꯤ ꯀꯥꯟꯗꯗꯤ
ꯍꯥ
ꯕꯣꯜ ꯁꯥꯟꯅꯔꯤ ꯀꯥꯟꯗꯣ
ꯑꯗꯨꯅ ꯑꯩꯅ ꯉꯍꯥꯛꯇꯪ ꯍꯤꯄꯝꯃꯦ ꯉꯥꯛꯇꯪ ꯄꯥꯏꯕ ꯀꯨꯏꯗꯦ ꯑꯗꯨꯝ ꯑꯗꯨ ꯍꯧꯒꯠꯂꯛ ꯑꯒ ꯀꯣꯟ ꯀꯩ ꯀꯥ ꯑꯃꯨꯛ ꯐꯦꯡꯉꯦ
ꯎꯝ
ꯅꯨꯡꯉꯥꯏꯇꯦ
ꯋꯥꯕꯨ ꯋꯥꯏ
ꯋꯥꯅꯤ ꯋꯥꯅꯤ ꯅꯨꯃꯤꯠ ꯆꯨꯝꯌꯨꯡ ꯈꯠꯂꯀꯥꯟ ꯕꯣꯜ ꯁꯥꯟꯅꯔꯨꯔꯒ
ꯅꯨꯡꯁꯥ ꯁꯥꯗꯕꯒꯤ ꯐꯔꯤꯅꯤꯅꯦ ꯑꯗꯣ ꯅꯨꯡꯁꯥꯒ ꯁꯥꯔꯝꯕꯗꯤ ꯏꯕꯦꯝꯃꯥ ꯂꯣꯏꯔꯥ ꯖꯠꯅꯤ
ꯀꯅꯥꯅꯕꯨ ꯍꯧꯗꯣꯔꯛꯏꯅꯣ ꯈꯪꯗꯦ
ꯑꯉꯥꯡꯈꯩ ꯇꯧ ꯂꯩꯔꯝꯕꯅꯦ ꯁꯥꯟꯅꯖꯦꯅ
ꯃꯩ ꯂꯥꯛꯇ꯭ꯔꯤꯕꯣ
ꯃꯩ ꯂꯥꯛꯇ꯭ꯔꯦ ꯅꯣꯏ ꯃꯩ ꯂꯥꯛꯄ꯭ꯔꯣ
ꯂꯥꯛꯑ
ꯅꯣꯡ ꯀꯟꯅ ꯆꯨꯔꯛꯇꯅ
ꯀꯋꯥꯏꯗꯅꯣꯕ
ꯉꯥꯔꯤꯌꯥꯟ ꯆꯤꯡꯅꯦ ꯑꯗꯨꯋꯥꯏꯗ
ꯍꯜꯂꯛꯄꯗꯔꯣ
ꯎꯝ ꯏꯁ ꯃꯤ ꯈꯨꯁꯤꯟꯑꯝꯅꯤꯀꯣ ꯏꯃꯥꯏ ꯃꯥꯏ ꯇ꯭ꯔꯥꯐꯤꯛ ꯖꯥꯝꯅꯤ ꯑꯣꯏꯔꯤꯁꯦ ꯈꯨꯆꯤꯟ ꯑꯝꯅꯤ ꯀꯗꯥꯏ ꯕꯖꯥꯔꯗꯩ ꯑꯗꯨꯝ ꯆꯤꯟꯕ ꯍꯧꯔꯦ ꯑꯥ ꯀꯩꯅꯣꯐꯧ ꯄꯡꯈꯩꯐꯧ ꯂꯣꯏ ꯆꯤꯜꯂꯦ ꯒꯥꯔꯤ ꯇꯟꯕꯨ ꯇꯜꯂꯦ ꯆꯠꯇꯧꯒ ꯑꯩꯈꯣꯏꯁꯤ ꯌꯥꯏꯐꯧ ꯕꯖꯥꯔꯁꯨ ꯆꯤꯟꯕ ꯍꯧꯔꯦ ꯍꯥꯔꯤꯌꯥꯟꯁꯨ ꯆꯤꯜꯂꯦ ꯂꯣꯏ ꯆꯤꯜꯂꯦ ꯆꯤꯟꯗꯕ ꯑꯝꯇ ꯌꯧꯗꯦ ꯇ꯭ꯔꯥꯐꯤꯛ ꯖꯥꯝꯅꯤ ꯊꯣꯛꯏꯁꯦ
ꯑꯩꯗꯤ ꯇ꯭ꯔꯥꯐꯤꯛ ꯖꯥꯝ ꯊꯣꯛꯆꯔ ꯀꯩꯊꯣꯛꯆꯔꯁꯨ ꯌꯥꯎꯕ ꯐꯪꯖꯗ꯭ꯔꯦ
ꯇꯟꯗ꯭ꯔꯣꯗꯣ ꯎꯅꯗꯕꯁꯨ ꯀꯨꯏꯔꯦ ꯅꯣꯡꯅꯤꯅꯤ ꯂꯩꯔꯛ
ꯅꯣꯡ ꯐꯥꯗꯣꯛꯄꯨ ꯀꯩꯅꯣ ꯇꯥꯅꯤꯡꯗꯦ ꯀꯨꯝꯍꯩ ꯍꯔꯥꯎꯗ ꯑꯝꯕꯨ ꯆꯠꯇꯣꯏꯔꯤꯅꯤ
ꯃꯊꯪꯗ ꯁꯣꯏ ꯆꯠꯂꯁꯦ ꯀꯥꯡꯂꯦꯟꯗ
ꯍꯨꯏꯊꯨꯅꯤ
ꯁꯤꯌꯣꯔ ꯁꯤꯌꯣꯔ
ꯀꯥꯏꯗꯒꯤ ꯏꯁ ꯃꯤ ꯈꯨꯠꯆꯤꯟ ꯑꯝꯅꯤꯅ ꯄꯨꯔꯥ ꯕꯦꯔꯥꯅꯤꯀꯣ ꯃꯤꯁꯤꯡꯁꯦ ꯒꯥꯔꯤꯅꯦꯅ ꯂꯝꯕꯤ ꯃꯌꯥꯏ ꯃꯌꯥꯏ ꯂꯣꯏ ꯈꯥꯝꯖꯤꯜꯂꯒ ꯊꯝꯃꯦ
ꯅꯣꯏ ꯆꯦ ꯍꯣꯏꯗ ꯌꯧꯔꯒ ꯀꯩꯀꯩ ꯇꯧꯒꯦ
ꯁꯤꯗ ꯌꯧꯔꯒ ꯀꯩꯅꯣ ꯇꯧꯋꯦ ꯆꯔꯥ ꯋꯥꯜꯂꯦ ꯁꯤꯡꯖꯨꯅꯦ ꯁꯤꯡꯖꯨꯒꯤ ꯌꯦꯟ ꯕꯣꯔꯥ ꯇꯧꯔꯒ
ꯃꯤꯋꯥꯅꯥ ꯀꯅꯥ ꯇꯧꯔꯤꯕ
ꯌꯦꯟ ꯕꯣꯔꯥ ꯂꯩꯔꯛꯑꯒ ꯍꯥꯏꯕ
ꯎꯝ
ꯑꯗꯨꯒ ꯋꯥꯡꯈꯩꯗ ꯑꯃꯨꯛ ꯆꯠꯂꯒ ꯆꯥ ꯊꯛꯂꯛꯑꯦ ꯋꯥꯡꯈꯩꯗꯣ ꯑꯩꯈꯣꯏ ꯆꯦ ꯃꯨꯈꯥꯒꯤ ꯀꯩꯅꯣꯅꯦꯕ ꯃꯃꯥꯒꯤ ꯃꯆꯦ ꯍꯥꯏꯗꯤ
ꯃꯃꯥ ꯍꯥꯏꯗꯤ ꯃꯣꯏ ꯃꯅꯦꯝꯕꯣꯛꯇꯣ
ꯎꯝ ꯃꯅꯦꯝꯄꯣꯛꯀꯤ ꯎꯝ ꯃꯀꯨꯕꯣꯛꯀꯤ ꯃꯌꯥꯝꯕ
ꯎꯝ ꯍꯣꯡ ꯒꯠꯈꯤꯕꯩ
ꯎꯝ
ꯀꯅꯥꯏ ꯒꯔꯤ ꯆꯠꯂꯤꯅꯣ
ꯇꯥꯅꯨ ꯍꯣꯏꯒꯤꯗ
ꯅꯪ ꯉꯁꯥꯏ ꯍꯜꯂ ꯃꯣꯏ ꯂꯩꯔꯝꯃꯤꯔ
ꯅꯥꯔꯦꯁ ꯑꯩ ꯕꯣꯜ ꯁꯥꯟꯅꯔꯤꯉꯩꯗꯩ ꯀꯧꯕ ꯂꯥꯛ ꯑꯝꯃꯕꯅꯦꯃꯤ
ꯍꯥꯟꯅꯗꯤ ꯍꯥꯏꯔꯛꯄ
ꯉꯁꯥꯏ ꯉꯁꯥꯏ ꯑꯌꯨꯛꯇ ꯍꯥꯏꯒꯨꯝ ꯇꯧꯅꯦ ꯑꯩꯅ ꯑꯁ ꯈꯪꯗꯦ ꯀꯣꯟꯅ ꯁꯥꯟꯅꯖꯦꯅ ꯍꯥꯏꯃꯤꯟꯗ ꯏꯂꯤꯅ ꯍꯧꯗꯣꯛ ꯂꯥꯛꯑ
ꯏꯂꯤꯅꯅ ꯀꯝꯀꯥꯟ ꯂꯧꯂꯥꯛꯄ
ꯎꯝ
ꯏꯂꯤꯅ ꯑꯩꯅ ꯕꯣꯜ ꯁꯥꯅ ꯍꯜꯂꯛꯄꯗ ꯆꯠ ꯂꯩꯔꯝꯃꯦ
ꯀꯗꯥꯏꯗꯅꯣ ꯆꯥꯛ ꯆꯥꯅꯗꯣꯏꯁꯦ
ꯑꯩꯈꯣꯏꯁꯤ ꯊꯣꯡꯒꯟ ꯑꯃꯅꯤ ꯆꯪꯉꯥ ꯂꯩꯔꯦ
ꯅꯪꯅ ꯂꯨꯄꯥ ꯀꯌꯥ ꯄꯨꯊꯣꯛꯑꯕ
ꯑꯩ ꯑꯃꯨꯛ ꯉꯁꯥꯏ ꯂꯄꯥ ꯆꯥꯅꯤ ꯄꯨꯊꯣꯛꯑꯦ ꯑꯗꯨꯕꯨꯨ ꯃꯨꯛ ꯑꯋꯥꯠ ꯑꯄꯥ ꯈꯔ ꯈꯪꯒꯅꯤ
ꯅꯪꯅ ꯄꯨꯊꯣꯛꯑꯦ
ꯆꯥꯅꯤ ꯆꯥꯅꯤ ꯄꯨꯊꯣꯛꯅꯩꯑꯕ
ꯉꯔꯥꯡꯒꯤꯗꯤ
ꯀꯔꯤ
ꯉꯔꯥꯡꯒꯤ
ꯆꯥꯛ ꯆꯥꯅꯕꯩꯗꫭ
ꯎꯝ ꯂꯨꯄꯥ ꯀꯌꯥꯅꯣ ꯄꯨꯊꯣꯛꯈꯤꯝꯅꯦ ꯀꯥꯎꯔꯦ
ꯃꯣꯝ ꯑꯦ ꯂꯨꯄꯥ ꯆꯝꯉꯥ ꯐꯪꯉꯛꯑꯦ
ꯀꯥꯏꯗꯩ
ꯃꯣꯏ ꯃꯥꯆꯧꯕꯤꯗꯨꯅ ꯄꯤꯔꯛꯄ
ꯅꯉꫭꯟꯗꯔꫭ
ꯋꯦ ꯋꯦ ꯑꯩꯅ ꯁꯣꯝꯗ ꯌꯥꯝ ꯐꯔꯦꯅ ꯈꯜꯂꯤꯗꯨꯒ
ꯀꯩꯅꯣ ꯅꯣꯏ ꯑꯍꯨꯝꯃꯛꯀꯤ ꯄꯤꯔꯛꯏꯔꯣ
ꯅꯠꯇꯦꯍꯦ ꯖꯁꯃꯤ ꯑꯩ ꯈꯛꯇꯅꯤ ꯑꯩꯉꯣꯟꯗ ꯄꯨꯟꯅ ꯄꯤꯔꯛꯄꯗꯣ ꯑꯩꯅ‌ ꯑꯗꯨꯝ ꯑꯣꯏꯔꯕ ꯒ꯭ꯌꯥꯟ ꯇꯥꯔꯦ
ꯍꯔꯥꯎꯔꯦ ꯅꯪ
ꯍꯔꯥꯎꯇꯦ ꯍꯔꯥꯎꯇꯦ ꯑꯁ ꯐꯔꯦ ꯁꯤꯗꯤ
ꯑꯈꯣꯏ ꯑꯗꯨꯃꯥꯏꯅ ꯄꯤꯕꯤꯅꯕ ꯃꯤꯒ ꯑꯝ ꯂꯩꯇꯦꯃꯤ
ꯂꯥꯏ ꯑꯝ ꯂꯩꯗꯅ
ꯌꯥꯔꯦꯕꯣ ꯀꯥꯞꯄꯛꯄꯗꫭ ꯑꯩꯅ ꯊꯣꯛꯑꯝꯃꯦ ꯍꯦꯛ ꯐꯕꯅꯤ ꯑꯦꯀꯥꯎꯟ ꯍꯥꯞꯄ ꯊꯝꯗꯣꯏ ꯁꯔꯨꯛꯄꯨꯗꯤ
ꯄꯤꯔꯛꯄꯒ ꯂꯩꯊꯣꯛꯑꯝꯃꯗꯤ ꯄꯤꯔꯣ ꯄꯤꯔꯛꯄꯒ ꯂꯩꯊꯣꯛꯑꯝꯃꯗꯤ
ꯗꯤꯁ ꯆꯥ ꯆꯠꯂꯣꯏꯗꯣꯏꯅꯦ ꯑꯗꯨꯏꯗꯤ
ꯆꯠꯅꯤ ꯅꯪꯒꯤ ꯂꯩꯇꯦ
ꯂꯩꯇꯦꯃꯤ ꯅꯪꯕꫭ ꯑꯦ
ꯆꯠꯇ꯭ꯔꯖꯨ ꯂꯩꯊꯣꯛꯑꯝꯕꯅ ꯍꯦꯟꯅ ꯐꯩ ꯅꯪ ꯑꯗꯨ ꯆꯠꯄꯗꯨꯗꯤ ꯑꯩ ꯑꯗꯨ ꯂꯩꯍꯧꯕꯅ ꯍꯦꯟ ꯐꯩ
ꯀꯔꯤ
ꯑꯗꯨ ꯆꯠꯄꯗꯩ ꯑꯩ ꯑꯗꯨ ꯂꯩꯍꯧꯕꯅ ꯍꯦꯟ ꯐꯩ
ꯍꯣꯏ ꯍꯣꯏ ꯐꯩ ꯑꯗꯨꯕꯨꯗꯤ ꯀꯤꯍꯣꯝ ꯆꯥꯗ꯭ꯔꯣ ꯉꯁꯤꯗꯤ
ꯀꯩꯅꯣ
ꯀꯤꯍꫭꯝ ꯆꯥꯗ꯭ꯔꯣ
ꯀꯥꯏꯗꯩ ꯀꯤꯍꯣꯝꯅꯣ ꯆꯥꯗꯣꯏꯗꯣ
ꯅꯣꯏ ꯕꯣꯛꯅ ꯂꯩꯔꯛꯇ꯭ꯔꯕꯣ
ꯂꯩꯔꯛꯇꯦ
ꯂꯩꯔꯛꯇꯤꯌꯦ
ꯎꯝ
ꯎꯝ
ꯉꯔꯥꯡꯁꯨ ꯂꯥꯎꯔ ꯊꯣꯛꯑꯦ ꯑꯈꯣꯏ ꯃꯌꯥꯝ ꯑꯩꯖꯦ ꯉꯛꯇꯪ ꯇꯨꯝꯃꯝꯃꯦꯕ ꯈꯪꯕ ꯌꯦꯡꯉꯤꯀꯥꯟꯗ
ꯀꯅꯥꯅꯣ
ꯇꯨꯝꯅꯤꯡꯃꯟꯗꯅ ꯕꯣꯜ ꯌꯦꯡꯕꯗꯣ
ꯅꯪꯂꫭ ꯍꯥꯏꯁꯦ
ꯎꯝ ꯉꯛꯇꯪ ꯍꯞꯇꯔꯛꯄꯩ ꯑꯗꯥꯏ ꯇꯨꯝꯃꯝꯃꯦ ꯑꯗꯨꯒꯤ ꯍꯞ ꯂꯣꯏꯔ ꯍꯧꯔꯛꯄꯩ ꯑꯗꯥꯏꯗ ꯍꯧꯒꯠꯂꯦ ꯌꯦꯡꯉꯦ
ꯏꯁꯥꯖꯦ ꯁꯨꯝ ꯄꯈꯠꯂꯛꯑꯦꯅꯦ ꯃꯤꯅ ꯒꯣꯜ ꯑꯃ ꯆꯟꯒꯤꯕꯗꯣ ꯗꯨꯒꯤ ꯇꯞꯄ ꯍꯟꯇꯣꯍꯦ ꯍꯣꯏꯃꯤ ꯉꯔꯥꯡ ꯑꯍꯥꯟꯕ ꯃꯤꯅꯍꯟꯅ ꯆꯜꯂꯤꯅꯦꯃꯤ ꯐꯤꯞꯇꯤ ꯐꯥꯏꯚ ꯃꯤꯅꯠꯇ ꯆꯜꯂꯤꯅꯦꯃꯤ
ꯀꯥꯅꯗ ꯑꯗꯩ ꯍꯥ
ꯍꯥꯞ ꯃꯇꯨꯡꯗꯔꯥ
ꯍꯣꯏ ꯍꯥꯞ ꯃꯇꯨꯡ ꯐꯤꯞꯇꯤ ꯐꯥꯏꯞ ꯃꯤꯅꯤꯠꯇ ꯆꯜꯂꯦ ꯑꯗꯩ ꯑꯁ ꯃꯊꯪ ꯃꯊꯪ ꯂꯣꯏꯔꯝꯗꯥꯏ ꯍꯟꯗꯣꯔꯛꯑꯦ ꯂꯥꯎꯕꯅꯤ
ꯀꯌꯥꯔꯛ ꯀꯟꯅꯥ ꯂꯧꯔꯤꯁꯤ
ꯌꯦꯁ
ꯅꯨꯃꯤꯗꯥꯥꯡꯗꯨꯗ
ꯍꯨꯝ
ꯑꯍꯤꯡꯗꯨꯗ
ꯑꯁ ꯑꯍꯤꯡ ꯑꯣꯏꯔꯁꯨ ꯀꯩꯗꯧꯔꯒꯦ
ꯅꯪ ꯀꯔꯤꯅꯣ
ꯑꯥ
ꯀꯥꯏ ꯂꯩꯩꯅꯣ
ꯐꯃꯨꯡ ꯐꯃꯨꯡ
ꯋꯥ ꯉꯥꯡꯕ ꯌꯥꯔꯕꯣ
ꯅꯣꯡ ꯇꯥꯕꯗꯨꯝ ꯉꯥꯡꯕꯅꯤꯗ
ꯑꯩꯈꯣꯏꯗ ꯆꯥꯗꯦ
ꯅꯣꯡꯇꯅꯤ ꯍꯧꯖꯤꯛ
ꯑꯩ
ꯅꯣꯏ ꯆꯦ ꯍꯣꯏ ꯇꯥꯔꯝꯃꯦꯗꯥꯏꯅꯦ
ꯀꯩꯅꯣ
ꯅꯣꯏ ꯉꯁꯥꯏ ꯋꯥꯏ ꯇꯥꯔꯝꯃꯦ ꯗꯥꯏꯅꯦ ꯅꯣꯡ
ꯇꯥꯔꯝꯃꯦ ꯑꯗꫭ ꯍꯥꯡꯈ꯭ꯔꯦ ꯑꯈꫭꯏ ꯑꯗꯨꯋꯥꯏ ꯃꯀꯨꯞ ꯃꯀꯨꯞ ꯑꯃꯨꯛ ꯇꯥꯔꯝꯕꯅꯦ ꯇꯥꯗꯒꯨꯝꯕꯅꯦ ꯑꯃꯨꯛ ꯍꯥꯡꯒ꯭ꯔꯦ
ꯎꯝ꯫
ꯅꯪ ꯑꯦ ꯅꯪ ꯑꯩ ꯀꯩꯅꯣ ꯍꯥꯡꯉꯝꯗ꯭ꯔꯦ
ꯀꯔꯤ
ꯑꯩꯅꯔꯣ ꯍꯥꯏꯖꯦ
ꯏꯅꯦ ꯍꯥꯡꯗꯦ ꯍꯥꯏꯔꯥꯕ
ꯍꯣꯏ ꯅꯪꯅ ꯍꯥꯡꯉꯝꯗꯦ ꯑꯩꯅ ꯅꯪꯉꯣꯟꯗ ꯅꯪꯒꯤ ꯐꯨꯟ ꯍꯥꯟꯅ ꯍꯥꯡꯕꯗꯣ